ꯇꯥꯔꯕꯣ
ꯇꯥꯏꯌꯦ ꯇꯥꯏꯌꯦ ꯇꯥꯕ꯭ꯔꯣ
ꯇꯌꯦ ꯇꯌꯦ
ꯀꯩꯗꯧꯔꯃꯤꯒꯦ
ꯑꯁ ꯂꯩꯔꯝꯕꯅꯤ ꯁꯨꯝ ꯁꯥꯃꯟꯗꯅ ꯏꯔꯨꯖꯊꯣꯛꯎꯔꯦ ꯑꯗꯨꯗꯨꯒ ꯁꯨꯃꯥꯡꯗ ꯐꯝꯃꯤ ꯅꯗꯤ ꯇꯧꯔꯃꯤꯅꯣ
ꯑꯩꯁꯨ ꯁꯨꯝ ꯂꯩꯕꯅꯤ ꯀꯥꯗ ꯐꯦꯟ ꯊꯥꯏꯗ ꯑꯗꯨꯨꯝ ꯑꯣꯝꯆꯥꯡꯈꯔꯒ ꯑꯗꯨꯝ ꯂꯩꯔꯦꯗ ꯌꯥꯗꯦꯗ ꯍꯧꯖꯤꯛ ꯐꯖꯅ ꯁꯥꯒꯠꯂꯕꯖꯥꯔ
ꯈꯪꯗꯦꯗ ꯍꯧꯖꯤꯛ ꯃꯅꯤꯄꯨꯔꯒꯤ ꯇꯧꯔꯦꯅꯦ
ꯎꯝ ꯍꯥꯏꯕꯗꯤ ꯑꯌꯨꯛ ꯅꯨꯡꯊꯤꯟ ꯍꯥꯏꯕ ꯑꯃ ꯂꯩꯇ꯭ꯔꯦ ꯅꯨꯡꯗꯥꯡꯁꯤꯁꯨ ꯐꯖꯅ ꯁꯥꯔꯦꯕ
ꯁꯥꯔꯦ ꯁꯥꯔꯦ ꯑꯁ ꯑꯩꯈꯣꯏꯒꯤ ꯀꯩꯅꯣꯒꯤ ꯊꯥꯏꯅꯒꯤ ꯊꯥꯏꯅꯒꯤ ꯌꯨꯝꯁꯥ ꯌꯨꯝꯁꯥꯗꯣ ꯈꯪꯉꯤꯗꯅ ꯑꯃ ꯏꯅ ꯁꯥꯕꯤꯗꯣ ꯏꯅ ꯀꯣꯄꯤ ꯗꯣ ꯑꯗꯨ ꯑꯣꯏꯇꯥꯔꯒꯗꯤ ꯀꯩ ꯇꯧꯔꯣꯏꯗꯕꯅꯦꯕ ꯑꯗꯣ ꯍꯧꯏꯖꯤꯗꯤ ꯀꯗꯥꯥꯏꯏꯗꯒꯤ ꯖꯤꯡꯒꯋꯣ ꯑꯗꯨꯗꯒꯤ ꯆꯦꯛꯅꯕꯨ ꯁꯥꯕꯣ ꯑꯗꯨꯗꯨꯅ ꯃꯅꯤꯟꯁꯦ ꯑꯗꯨꯝ ꯐꯨꯖꯤꯜꯂ ꯂꯩꯍꯧꯕꯒꯤꯀꯣ ꯋꯥꯑꯦ
ꯎꯝ ꯂꯩ ꯆꯦꯛꯀꯨꯝꯕꯁꯤꯗꯤ ꯍꯥꯏꯗꯤ ꯑꯌꯨ ꯅꯨꯡꯊꯤꯟꯗꯕꯨꯗꯤ ꯏꯪꯉꯦꯔꯣꯝꯗ ꯅꯨꯡꯗꯥꯡꯗꯗꯤ ꯑꯗꯨꯝ ꯃꯅꯤꯗꯨꯝ ꯐꯖꯅ ꯐꯨꯗꯣꯛꯑꯦꯕ
ꯎꯝ ꯌꯥꯗꯕꯅꯤꯅꯦ
ꯎꯝ ꯐꯦꯟ ꯊꯥꯔꯁꯨ ꯑꯗꯨꯝ ꯏꯁꯥꯁꯤ ꯑꯗꯨꯝ ꯑꯣꯝ ꯆꯥꯡꯅꯔꯒ ꯑꯗꯨꯝ ꯂꯩꯔꯦꯕ ꯌꯥꯅꯦꯦꯕ ꯍꯨꯃꯥꯡꯁꯦ ꯇꯥꯕꯤꯅꯤ ꯐꯦꯟꯁꯦ ꯀꯟꯅꯥ ꯊꯥꯔꯁꯨ
ꯑꯁ ꯌꯥꯗꯕꯅꯤꯕꯣ ꯑꯩꯁꯨ ꯑꯗꯨꯅꯦ ꯃꯄꯥꯟꯗ ꯈꯔ ꯍꯪꯆꯤꯠ ꯂꯥꯡꯉꯦꯅ ꯃꯄꯥꯟꯗ ꯐꯝꯃꯝꯕꯅꯦ ꯑꯈꯣꯏ ꯊꯥꯏꯅ ꯎꯝ ꯊꯔꯣ ꯍꯥꯏꯔꯣ
ꯗꯩ ꯁꯨꯃꯥꯡꯒꯨꯝꯕꯗ ꯍꯥꯏꯗꯤꯥ ꯆꯠ ꯁꯨꯝ ꯀꯩꯅꯣ ꯇꯧꯋꯤꯗꯅ ꯆꯥꯛ ꯅꯨꯡ ꯐꯖꯅ ꯆꯥꯊꯣꯛꯑꯒ ꯑꯗꯩ ꯐꯛ ꯅꯨꯡ ꯐꯖꯅ ꯊꯥꯔꯒ ꯂꯣꯡꯊꯣꯛꯑ ꯐꯖꯅ ꯍꯤꯞꯄ ꯂꯩꯕꯗ ꯅꯨꯡꯉꯥꯏꯕꯅꯤ
ꯎꯝ ꯅꯨꯡꯉꯥꯏꯕꯅꯦ ꯅꯨꯡꯉꯥꯏꯕꯅꯦ ꯑꯩꯁꯨ ꯇꯧꯋꯦ ꯑꯃꯨ ꯃꯨꯛ ꯑꯗꯨꯒ ꯀꯥꯡꯒ ꯍꯦꯛ ꯆꯤꯛꯂꯛꯑꯀꯥꯟꯗ ꯒꯨꯠꯅꯥꯏꯠ ꯊꯥꯖꯟꯕ
ꯎꯝ
ꯁꯥꯕꯅꯤꯅ ꯑꯩꯗꯤ ꯑꯗꯨꯝ ꯑꯗꯨꯃꯥꯏꯅ ꯃꯄꯥꯟꯗ ꯑꯗꯨꯝ ꯇꯧꯔꯒ ꯑꯗꯨꯝ ꯇꯨꯝꯃꯒ ꯐꯣꯟ ꯃꯦꯠꯂ ꯂꯩꯕ ꯍꯣꯔꯦꯟ ꯇꯨꯝꯅꯤꯡꯉꯀꯥꯟꯗ ꯆꯪꯉꯒ ꯇꯨꯝꯃꯨꯕ ꯅꯠꯇ꯭ꯔꯗꯤꯀꯣ ꯉꯝꯗ꯭ꯔꯦꯕ ꯍꯧꯖꯤꯛ ꯄꯤꯁꯦ
ꯎꯝ
ꯑꯩꯈꯣꯏꯅ ꯊꯥꯏꯅ
ꯀꯥꯟꯗꯗꯤꯀꯣ ꯑꯩꯈꯣꯏ ꯑꯩꯈꯣꯏꯒꯤꯕꯨꯗꯤ ꯀꯩꯅꯣꯗꯤ ꯇꯧꯔꯛꯇꯦ ꯏꯅ ꯌꯨꯝꯗꯤ ꯏꯅꯗꯤ ꯀꯨꯞꯄꯛꯇꯦꯕꯀꯣ
ꯎꯝ
ꯑꯗꯨꯝ ꯖꯤꯡꯒꯅ ꯀꯨꯞꯄꯦꯕ ꯑꯩꯅ ꯁꯨꯝ ꯒ꯭ꯌꯥꯟ ꯇꯥꯔꯛꯄꯗꯒꯤꯀꯣ ꯑꯗꯨꯗꯨꯒ ꯑꯩꯈꯣꯏꯗ ꯑꯩꯈꯣꯏ ꯗꯥ ꯍꯣꯏ ꯒꯤ ꯃꯣꯏꯗꯤ ꯏꯅ ꯀꯨꯞꯄꯝꯃꯦꯕ ꯊꯥꯏꯅꯒꯤ ꯌꯨꯝꯖꯥꯎ ꯍꯥꯏꯒꯗ꯭ꯔꯥ ꯑꯗꯨꯃꯥꯏꯅ ꯁꯥꯔꯤꯔꯣ ꯑꯁ ꯑꯗꯨꯗꯤ ꯃꯣꯏꯗꯨꯗꯤ ꯁꯥꯔꯀꯥꯟꯗ ꯑꯩꯈꯣꯏꯗꯤ ꯃꯣꯏꯗ ꯑꯗꯨꯝ ꯆꯠꯂꯒ ꯇꯤꯚꯤ ꯑꯗꯨꯝ ꯌꯦꯡꯉꯒ ꯂꯩꯌꯦꯕ
ꯅꯨꯡꯉꯥꯏꯕꯅꯦ ꯍꯥꯏꯗꯤ ꯃꯣꯏ ꯑꯥ ꯃꯣꯏꯗꯤ ꯏꯅ ꯀꯨꯞꯄꯁꯤꯗꯤ ꯅꯨꯡꯊꯤꯟꯗꯁꯨ ꯑꯗꯨꯝ ꯏꯪꯉꯤ ꯅꯨꯡꯗꯥꯡꯕꯁꯨ ꯑꯗꯨꯝ ꯏꯪꯉꯤ ꯑꯗꯨꯝ ꯅꯨꯡꯉꯥꯏꯌꯦ
ꯑꯥ ꯏꯪꯏ ꯏꯪꯏ
ꯀꯅꯣꯒ ꯍꯥꯏꯗꯤ ꯅꯍꯥꯟꯋꯥꯏꯒꯤ ꯑꯩꯈꯣꯏꯒꯤ ꯆꯐꯨ ꯑꯥ ꯁꯅꯥꯕꯨꯟ ꯅꯠꯇꯦ ꯁꯅꯥꯕꯨꯟ ꯅꯠꯇꯦ ꯆꯞ ꯋꯥꯏꯗꯥꯏꯅꯦ
ꯑ ꯑ ꯄꯨꯟ ꯄꯨꯟ ꯄꯨꯟ
ꯑꯗꯨꯗ ꯏꯁꯤꯡꯒ ꯊꯝꯃꯒ ꯍꯥꯏꯗꯤ ꯊꯛꯄ ꯈꯣꯠꯄ ꯇꯧꯕꯗ ꯑꯁ ꯑꯗꯨ ꯏꯪꯗꯤ ꯏꯪꯕꯅꯦꯍꯦ
ꯎꯝ ꯏꯪꯕꯅꯦ ꯏꯪꯕꯅꯦ ꯑꯩꯈꯣꯏꯁꯨ ꯌꯥꯝ ꯊꯛꯂꯛꯑꯦ ꯑꯗꯨꯗꯣ
ꯎꯝ ꯍꯧꯖꯤꯛ ꯍꯧꯖꯤꯛꯀꯤ ꯐ꯭ꯔꯤꯖꯅꯒ ꯆꯠꯅꯔꯣꯏꯕ
ꯃꯥꯅꯦ ꯃꯥꯅꯦ ꯍꯧꯖꯤꯛꯀꯤ ꯐꯔ꯭ꯤꯁ ꯅꯒ ꯆꯠꯅꯕ ꯅꯠꯇꯦ
ꯍꯥꯏ ꯐ꯭ꯔꯦꯁꯇ ꯊꯝꯕ ꯏꯁꯤꯡꯁꯤꯗꯤ ꯏꯪꯁꯨ ꯏꯪꯉꯦ ꯑꯗꯨꯒꯤꯁꯨ ꯃꯍꯥꯎ ꯑꯃ ꯊꯣꯛꯇꯦꯕ ꯏꯪꯕ ꯈꯛꯇꯅꯦ ꯍꯥꯏꯕ ꯋꯥꯅꯦ ꯍꯥꯟꯅꯒꯤꯗꯤ ꯑꯗꯨꯝ ꯃꯍꯥꯎ ꯑꯃꯥ ꯐꯖꯅ ꯈꯤꯇꯪ ꯊꯛꯄ ꯃꯇꯝꯗ ꯃꯍꯥꯎ ꯌꯥꯝꯅ ꯂꯩꯅ
ꯎꯝ ꯐꯁꯅ ꯊꯁꯨꯝꯁꯨ ꯐꯣꯟ ꯂꯤꯗꯅ ꯍꯧꯖꯤꯛꯀꯥꯟ ꯐꯦꯁꯀꯤ ꯍꯁꯤꯡꯉꯤꯁꯤꯗ ꯑ ꯇꯝꯗꯨꯗ ꯄꯨꯟꯒꯤ ꯏꯁꯤꯡꯁꯤꯗꯕꯨ ꯏꯪꯉꯒꯁꯨ ꯑꯗꯨꯝ ꯂꯩ ꯊꯛꯑꯀꯥꯟꯗꯁꯨ ꯑꯗꯨꯝ ꯍꯛꯆꯥꯡꯁꯨ ꯅꯨꯡꯉꯥꯏꯕ ꯑꯗꯨꯒꯤ ꯈ꯭ꯋꯥꯏ ꯍꯥꯎꯕ ꯍꯥꯏꯔꯒꯗꯤ ꯑꯩꯈꯣꯏꯒꯤ ꯁꯥꯟꯅꯕ ꯌꯥꯕ ꯁꯥꯟꯅꯔꯣꯏꯅꯤ ꯀꯣꯏꯆꯦꯟ ꯆꯦꯜꯂꯨꯔꯒ ꯏꯁꯤꯡ ꯈꯧꯔꯥꯡꯕꯒꯤ ꯆꯪꯁꯤꯜꯂꯒ ꯀꯜꯂ ꯊꯛꯄꯒꯤ ꯃꯍꯥꯎꯗꯨꯗꯤꯕꯀꯣ
ꯎꯝ ꯈꯨꯨꯠꯀꯁꯨ ꯈꯨꯨꯠꯀꯁꯨ ꯍꯥꯝꯣꯏ ꯍꯥꯝ ꯑꯗꯨ ꯍ ꯇ ꯇꯧꯕꯤꯗ
ꯑꯥ ꯑꯥ ꯆꯨꯞꯀ ꯂꯨꯞꯄꯅꯤ ꯅꯨꯡꯃ ꯅꯨꯡꯁꯤ ꯗꯪ
ꯑꯗꯨꯝ ꯑꯁ ꯑꯗꯨꯒꯤ ꯃꯇꯝꯗꯤ ꯀꯩꯁꯨꯝ ꯍꯧꯖꯤꯛꯇꯤ ꯍꯥꯏꯗꯤ ꯂꯩꯗꯅ ꯐ꯭ꯔꯤꯖꯇꯒꯤ ꯈꯤꯇꯪ ꯏꯁꯤꯡ ꯊꯛꯎꯔꯦ ꯑꯌꯪꯕꯊꯇ ꯊꯧꯎꯔꯦ ꯍꯦꯛꯇ ꯅꯥꯒꯥꯜꯂꯦꯕ ꯍꯥꯟꯅꯗꯤ ꯑꯩ ꯁꯨꯝ ꯁꯥꯟꯅꯕ ꯈꯣꯠꯅꯕ ꯑꯗꯨꯝ ꯇꯧꯕꯅꯤꯅꯀꯣ ꯑ ꯑꯃꯗ ꯄꯊꯔꯁꯨ ꯑꯃꯗꯒꯤꯩ ꯄꯨꯊꯔꯁꯨꯟꯅ ꯄꯨꯟꯅꯩ ꯊꯛꯄ ꯍꯥꯏ ꯏꯁꯤꯡ ꯍꯥꯏꯁꯤ ꯑꯃꯔꯣꯝꯗꯗꯤ ꯀꯩꯅꯣꯝꯗ ꯌꯦꯡꯕ ꯃꯇꯝꯗꯗꯤ ꯑ ꯂꯩꯔꯤ ꯄꯣꯠꯅꯦꯕ ꯂꯥꯏꯅꯥ ꯄꯣꯛꯅꯤꯡꯉꯥꯏ ꯃꯔꯝꯁꯨ ꯑꯗꯨꯝ ꯈꯗꯤꯅ ꯂꯩ ꯅꯦ ꯑꯗꯨ ꯃꯇꯝꯗꯨꯗꯗꯤ ꯀꯩ ꯅꯕ ꯀꯣꯠ ꯄ ꯍꯥꯏ ꯇꯨ ꯀꯁꯨꯨꯝ ꯂꯩꯇ
ꯂꯩꯇꯦ ꯂꯩꯇꯦ ꯍꯥꯏꯗꯤ ꯑꯩꯈꯣꯏꯅ ꯃꯇꯝꯗꯨꯗ ꯊꯛꯅꯩ ꯏꯁꯤꯡꯁꯦ ꯀꯩꯅꯣꯅꯤ ꯀꯩꯅꯣ ꯄꯨꯈ꯭ꯔꯤꯗꯒꯤ ꯀꯟꯕ ꯑꯗꯒꯤ ꯇꯨꯔꯦꯟ ꯏꯁꯤꯡ ꯍꯧꯖꯤꯛꯇꯕꯨ ꯃꯣꯠꯁꯤꯜꯂꯛꯄꯩ ꯋꯥꯅꯦ ꯊꯥꯏꯅꯗꯤ ꯇꯨꯔꯦꯟ ꯏꯁꯤꯡꯗ ꯀꯜꯂ ꯁꯣꯛꯑꯒ ꯀꯩꯅꯣꯗ ꯄꯨꯟꯒꯤ ꯏꯁꯤꯡꯒꯤ ꯈꯪꯗꯦ ꯑꯗꯒꯤ ꯑꯦ ꯄꯨꯟꯗꯅꯤ ꯈꯪꯗꯦ ꯑꯗꯨꯒ ꯕ꯭ꯔꯥꯏꯠꯇꯅꯤ ꯈꯪꯗꯦ ꯑꯩꯈꯣꯏꯅ ꯍꯩꯖꯤꯜꯂꯅꯤ ꯑꯗꯨꯗꯨꯒ ꯅꯪꯊꯍꯜꯂꯒ ꯊꯛꯄꯅꯤꯗꯣ ꯍꯥꯎꯗ ꯑꯗꯨ ꯑꯗꯨ ꯀꯩꯝ ꯂꯩꯥꯏꯅꯥ ꯇꯤꯟꯅꯥ ꯃꯇꯝꯗꯨꯗ ꯑꯍꯟꯖꯤꯡꯗꯣ ꯀꯩꯝ ꯇꯧꯕ ꯅꯠꯇꯦꯕ ꯍꯧꯖꯤꯛꯇꯤ ꯏꯉꯥ ꯏꯁꯤꯡꯖ ꯑꯥ ꯃꯣꯏꯅ ꯀꯩꯅꯣ ꯀꯔꯤ ꯀꯔꯤ ꯕꯣꯇꯜꯒ ꯁꯦꯝꯃꯒ ꯌꯣꯜꯂꯛꯏꯕꯒꯁꯦ ꯀꯨꯏꯕ ꯅꯠꯇ꯭ꯔꯤ ꯍꯥꯏꯕꯅꯤꯗ ꯖꯥꯔꯒ ꯌꯣꯜꯂꯩꯖꯤ ꯀꯏ ꯔꯤꯕ
ꯎꯝ
ꯑꯗꯣ ꯑꯩꯈꯣꯏ ꯑꯩꯅ ꯀꯩꯅꯣꯗꯨꯗ ꯊꯥꯏꯅ ꯑꯩꯈꯣꯏꯁꯨ ꯌꯨꯝꯕꯨꯗꯤ ꯏꯅ ꯀꯨꯞꯄꯛꯇꯦ ꯍꯥꯏꯕꯩ ꯋꯥꯅꯤ ꯀꯩꯅꯣꯅ ꯁꯪꯒꯣꯏꯗꯨꯗꯤ ꯀꯨꯞꯇꯦꯕꯀꯣ ꯑ ꯑꯩꯈꯣꯏ ꯑꯩꯈꯣꯏꯒꯤ ꯅꯦꯅꯦꯁꯦ ꯀꯩꯅꯣ ꯑꯣꯏꯔꯝꯕ ꯅꯔꯁ ꯑꯣꯏꯔꯝꯃꯦꯕ ꯑꯗ ꯃꯥꯅ ꯃꯥꯁꯦ ꯊꯥꯏꯅꯗꯤ ꯑꯩꯈꯣꯏꯒꯤ ꯅꯔꯁꯁꯤꯡꯁꯤꯅꯁꯨ ꯑꯗꯨꯝ ꯀꯩꯅꯣ ꯊꯝꯅꯩꯗꯅ ꯍꯤꯗꯥꯛ ꯂꯥꯡꯊꯛ ꯐꯥꯔꯃꯥꯁꯤꯒꯤ ꯇꯥꯏꯞꯇ ꯑꯗꯨꯝ ꯊꯝꯅꯔꯝꯕꯅꯦꯕ ꯌꯨꯝꯂꯛ ꯌꯨꯝꯂꯛ ꯥꯏꯇꯥꯔꯦꯅꯦ ꯑꯗꯨꯗꯨꯅ ꯐꯥꯔꯃꯥꯁꯤꯒꯤ ꯍꯤꯗꯥꯛ ꯂꯥꯡꯊꯛ ꯀꯥꯟꯁꯦ ꯂꯣꯏ ꯊꯝꯃꯦꯕ ꯑꯩꯈꯣꯏꯒꯤ ꯀꯩꯅꯣꯁꯤꯗ ꯁꯪꯒꯣꯏ ꯃꯃꯥꯡꯁꯤꯗ ꯁꯣꯏ ꯃꯥ ꯅꯨꯡꯁꯥ ꯀꯥꯜꯂꯦ ꯅꯨꯡꯁꯥ ꯁꯥꯔ ꯀꯥꯟꯁꯤꯗ ꯑꯩꯈꯣꯏꯅ ꯑꯗꯨꯗ ꯑꯗꯨꯝ ꯑꯩꯗꯤ ꯑꯌꯥꯝꯕ ꯃꯇꯝꯗ ꯑꯩꯈꯣꯏ ꯅꯦꯅꯦꯅ ꯅꯦꯅꯦꯒ ꯑꯗꯨꯝ ꯂꯩꯃꯤꯟꯅꯔꯦꯕꯀꯣ ꯃꯥꯅ ꯑꯗꯨꯝ ꯂꯨ ꯇꯧꯕꯤꯕꯩ ꯍꯥꯏꯇꯥꯔꯦꯅꯦ ꯑꯗꯣ ꯑꯗꯨꯗ ꯇꯨꯝꯃꯒ ꯑꯩꯈꯣꯏꯒꯤ ꯅꯨꯡꯁꯥ ꯁꯥꯒꯠꯂꯛꯄꯒꯤ ꯇꯥꯏꯃꯤꯡ ꯄꯨꯡ ꯕꯥꯔꯣ ꯈꯔ ꯍꯦꯜꯂꯛꯄ ꯁ꯭ꯋꯥꯏꯒꯤ ꯁꯤꯗ ꯑ ꯕꯔꯞ ꯌꯣꯟꯕ ꯂꯥꯛꯇꯣꯏꯅꯦꯕ ꯑꯥꯏꯁ ꯀ꯭ꯔꯤꯝꯒꯩ ꯌꯣꯜ ꯂꯥꯛꯇꯣꯏꯅꯦꯕ ꯑꯃ ꯈꯤꯡꯪꯅꯕ ꯂꯝꯣꯏꯅ ꯈꯣ ꯀꯣꯛ
ꯇꯧꯔꯒ ꯃꯣꯏꯒꯤ ꯕꯣꯛꯁ ꯑꯃ ꯃꯅꯤꯡꯗ ꯎꯄꯨ ꯎꯅ ꯁꯥꯕ ꯑꯃ ꯇꯧꯔꯒ ꯎꯄꯨ ꯃꯥꯟꯕ ꯑꯃ ꯄꯨꯔ ꯂꯥꯛꯑꯒ ꯀ ꯀ ꯇꯧꯔ ꯇꯧꯕꯤꯗꯣ
ꯑꯥ ꯑꯥ ꯑꯗꯨꯗꯣ ꯑꯗꯨꯗꯣ ꯇꯧꯔꯛꯄ ꯑꯗꯨꯝ ꯉꯥꯏꯗꯣꯏꯅꯦ ꯑꯗꯨꯗꯨꯒ ꯂꯩꯗꯅꯦ ꯃꯇꯝꯗꯨꯗꯗꯤ ꯂꯨꯄꯥ ꯑꯩꯅ ꯁꯨꯝ ꯈꯪꯍꯧꯕꯗ ꯂꯨꯄꯥ ꯑꯃꯒ ꯄꯤꯔꯝꯃꯦꯕ ꯕꯔꯞꯁꯦ
ꯎ ꯑꯃ ꯅꯪꯅ ꯍꯥꯏꯗꯅ ꯑꯃ ꯆꯔꯦꯡꯅ ꯍꯕꯤ
ꯅ ꯅꯠꯇꯦ ꯅꯠꯇꯦ ꯆꯦꯔꯪꯗꯍꯥꯟꯕꯤꯗꯣ ꯅꯠꯇꯦ ꯆꯦꯔꯪꯗꯍꯥꯟꯕꯤ ꯅꯠꯇꯕꯤ ꯑꯃ ꯑꯩ ꯀꯩꯅꯣꯒꯤꯗꯣ ꯆꯩꯅꯦ ꯀꯣꯟꯃꯛꯁꯨ ꯅꯠꯇꯦ ꯀꯩꯅꯣꯒꯤ ꯇꯥꯏꯞꯇ ꯔꯦꯛꯇꯦꯡꯒꯜꯒꯤ ꯇꯥꯏꯞꯇ ꯍꯥꯏꯇꯥꯔꯦꯅꯦ ꯆꯩꯅ ꯊꯜ ꯇꯧꯕꯤꯗꯣ ꯑꯗꯨꯗꯣ ꯍꯧꯖꯤꯛꯇꯤ ꯂꯨꯄꯥ ꯇꯔꯥ ꯇꯔꯥꯔꯣ ꯃꯉꯥ ꯃꯉꯥ ꯇꯔꯥ ꯇꯔꯥ ꯑꯣꯏꯝꯒꯅꯤꯗ ꯑꯗꯨꯒꯤ ꯃꯉꯥ ꯃꯉꯥꯔ
ꯎꯝ ꯎꯝ ꯃꯉꯥꯔ ꯇꯔꯥꯔ ꯑꯗꯨꯃꯥꯏꯗꯤ ꯄꯤ ꯈꯨꯜ ꯒꯤ ꯑꯁ ꯑꯗꯨꯝ ꯃꯣꯏ ꯑꯗꯨꯏ ꯌꯣꯜꯂꯤ ꯄꯣꯠꯇꯨꯗꯤ ꯑꯗꯨꯝ ꯍꯥꯏꯗꯤ
ꯑ ꯅꯒꯟꯕꯥꯅꯤ ꯅꯒꯟꯕꯥꯅꯤ ꯑꯗꯨꯝ ꯅꯥꯕꯒꯤꯀꯣ ꯂꯥꯡꯗꯅ ꯆꯕꯥꯌꯔꯣꯌꯦ ꯑꯗꯣ ꯑꯩꯈꯣꯏꯅꯤꯅꯦ ꯇꯨꯃꯤꯟ ꯇꯨꯃꯤꯟ ꯊꯣꯛꯑꯒ ꯀꯣ ꯆꯥꯗꯣꯏꯅꯤ ꯑꯁ ꯅꯨꯡꯉꯥꯏꯕꯅꯦ ꯑꯗꯨ ꯝꯠ ꯃꯇꯝꯗꯨꯗꯤ ꯑꯩꯅ ꯑꯩꯅ ꯈꯡꯍꯧꯕꯗꯐꯥꯎꯇ ꯀꯩꯅꯣ ꯆꯠꯅꯔꯤꯕ ꯄꯩꯁꯥꯁꯦ ꯃꯈꯥꯏ ꯃꯈꯥꯏ ꯆꯟꯅꯔꯤꯕ ꯑꯗ ꯍꯥꯏ ꯍꯩꯈꯥꯒꯁꯦ ꯍꯩꯈꯥ ꯑꯃ ꯃꯆꯨ ꯁꯡꯕꯤ ꯑꯃ ꯌꯣꯟꯕꯗꯣ ꯈꯡꯕ꯭ꯔꯥ ꯄꯦꯀꯦꯠꯇ ꯍꯥꯟꯕꯤ ꯃꯔꯤ ꯃꯔꯤ ꯆꯟꯕꯤꯗꯣ ꯃꯣꯔꯦꯒꯤ ꯑ ꯑꯗꯨꯒꯗꯤ ꯂꯨꯄꯥ ꯂꯨꯄꯥ ꯄꯤꯔꯝꯃꯤꯕ ꯑꯩꯅ ꯊꯦꯡꯅꯔꯛꯄꯗ
ꯎ ꯍꯥꯎꯕꯅꯦ ꯑꯗꯨꯏ ꯑꯗꯨ ꯃꯣꯔꯦꯒꯤ ꯍꯧꯖꯤꯛꯀꯤ ꯍꯩꯈꯥ ꯅꯒ ꯍꯥꯏꯗꯣ ꯑꯗꯨ ꯑꯗꯨꯁꯨ ꯍꯥꯏꯗꯤ ꯑꯉꯥꯡ ꯑꯣꯏꯔꯤꯉꯩꯗ ꯑꯗꯨꯒꯒ ꯆꯥꯔꯗꯤ ꯆꯤꯟꯕꯥꯟ ꯈꯔ ꯇꯩꯁꯤꯟ ꯀꯩꯅꯣ ꯈꯔꯥ ꯑꯗꯨꯒ ꯆꯩꯗ ꯂꯦꯡ ꯕꯤ ꯑꯃ ꯍꯩ ꯑꯃ ꯂꯩꯗꯥꯏꯅꯦ
ꯑꯥ ꯂꯩꯕꯥꯅꯤ ꯂꯩꯕꯥꯅꯤ
ꯑꯗꯨꯒ ꯅꯦꯄꯥꯅꯤꯔꯥ ꯀꯩꯝ ꯄꯤꯔꯝꯗ
ꯑꯥ
ꯌꯥꯃꯜꯒꯥ ꯑꯗꯨ ꯐꯖꯅꯥ ꯆꯥꯗꯩꯩꯗ
ꯑꯗꯣ ꯍꯧꯖꯤꯛ ꯍꯧꯖꯤꯛꯁꯨ ꯑꯗꯨꯝ ꯐꯡꯗꯤ ꯐꯡꯕꯅꯦꯕꯀꯣ ꯍꯩꯈꯥꯗꯣ ꯄꯦꯛꯀꯦꯠ ꯍꯍꯥꯟꯕꯗꯨ ꯑꯗꯨ ꯃꯍꯥꯎꯗꯣ ꯃꯍꯥꯎꯗꯣ ꯃꯇꯝꯗꯨꯒꯤ ꯃꯍꯥꯎꯗꯨꯒ ꯌꯥꯝ ꯈꯦꯠꯅꯕ ꯍꯥꯏꯇꯥꯔꯦꯅꯦ ꯍꯧꯖꯤꯛ ꯈꯡꯗꯦꯗ ꯍꯧꯖꯤꯛꯀꯥꯟꯁꯤꯦꯕꯨ ꯀꯃꯥꯏꯅ ꯇꯧꯔꯤ ꯌꯥꯝ ꯊꯤꯅ ꯆꯦꯟꯖ ꯇꯧꯔꯦꯕ
ꯍꯣꯏ ꯀꯨꯏꯔꯦ ꯀꯨꯏꯔꯦ ꯁꯨꯝ ꯆꯥꯎꯈꯠꯂ ꯆꯥꯎꯈꯠꯂꯒ ꯁꯨꯝ ꯍꯥꯎꯁꯤꯜꯂꯛꯇꯕ꯭ꯔꯥ
ꯎꯝ ꯎꯝ ꯑꯗꯒꯤ ꯍꯩꯅꯧ ꯍꯩꯅꯧ ꯃꯨꯟꯕꯒꯤ ꯒꯤꯀꯣ ꯍꯩꯅꯧꯒꯁꯦ ꯃꯊꯛꯇꯒꯤꯒ ꯇꯥꯔꯛꯄꯒ ꯑꯩꯈꯣꯏꯗꯤ ꯑꯗꯨꯝ ꯈꯪꯉꯦꯕ ꯇꯥꯏꯑꯕ ꯙꯨꯨꯞꯀ ꯂꯥꯎꯗꯣꯏꯅꯦꯕ ꯇꯥꯔꯛꯄꯁꯦ ꯃꯊꯪꯛꯇ ꯇꯥꯔꯛꯄꯁꯦ ꯑꯗꯨꯗ ꯉꯥꯏꯔꯤꯄꯣꯠꯅꯤ ꯇꯨꯝꯃꯒ ꯇꯥꯔꯛꯄꯒ ꯌꯥꯎꯔꯤꯄꯣꯠꯅꯤ ꯑꯗꯨꯝ ꯈꯨꯜꯂ ꯈꯨꯜꯂꯒ ꯆꯥꯔꯤꯅꯤ
ꯎꯝ ꯍꯩꯗꯧ ꯃꯇꯝꯁꯨ ꯄꯨꯔꯥ ꯍꯥꯏꯗꯤ ꯑꯗꯨꯝ ꯀꯥꯜꯂꯛꯄꯗꯦ ꯑꯗꯒꯤ ꯑ ꯍꯥꯏꯅꯧꯕꯖꯤ ꯅꯠꯇꯕ ꯑꯩꯈꯣꯏ ꯁꯨꯝ ꯌꯨꯝ ꯃꯔꯛꯇ ꯄꯥꯟꯕ ꯄꯨꯡꯍꯩꯗꯣꯟꯒꯨꯝꯕ ꯀꯩꯒꯨꯝꯕꯁꯦ ꯄꯨꯡꯍꯩꯗꯣꯟꯁꯨ ꯃꯈꯜ ꯃꯌꯥꯝ ꯂꯩꯗꯅ
ꯑꯥ ꯂꯩ ꯂꯩ
ꯑ ꯑꯉꯥꯡꯕ ꯀꯩꯀꯥ ꯃꯌꯥꯝ ꯂꯩꯕꯅꯤꯅ ꯑꯁ ꯑꯉꯥꯡꯕꯗꯣ ꯑꯗꯨꯝ ꯍꯥꯏꯗꯤ ꯐꯖꯅ ꯊꯨꯝꯕꯁꯨ ꯂꯩꯕꯅꯦꯕ ꯃꯁꯛ ꯈꯛꯇ ꯐꯖꯔꯒ ꯏꯆꯝ ꯆꯝꯕꯁꯨ ꯂꯩꯕꯅꯦꯕ ꯑꯗꯣ ꯑꯗꯒꯤ ꯑꯁꯪꯕꯗꯁꯨ ꯍꯥꯏ ꯃꯨꯟꯗꯕꯤꯗꯁꯤ ꯏꯁꯪ ꯁꯪꯉꯒ ꯍꯥꯏꯗꯤ ꯃꯨꯟꯕꯒꯤ ꯇꯥꯏꯞꯇꯀꯣ
ꯑꯥ
ꯏꯊꯨꯝ ꯊꯨꯝꯃꯒ ꯀꯩꯅꯣꯝ ꯇꯧꯕꯔꯒ ꯂꯩꯕꯅꯦ ꯑꯗꯨꯝ ꯑꯍꯥꯎ ꯑꯍꯥꯎꯕ ꯃꯌꯥꯝ ꯂꯩꯗ ꯑꯗꯣ ꯍꯧꯖꯤꯛ ꯍꯧꯖꯤꯛꯇꯤ ꯅꯍꯥꯟꯋꯥꯏ ꯑꯩꯈꯣꯏꯅ ꯆꯥꯔꯛꯄ ꯍꯩꯔꯥ ꯍꯥꯏꯇꯥꯔꯦ ꯑꯃꯔꯣ ꯑꯣꯏꯔꯣ ꯑꯃ ꯑꯣꯏꯔꯣ ꯅꯣꯕꯥꯞꯇ ꯑꯣꯏꯔꯁꯨ ꯀꯩ ꯑꯣꯏꯔꯁꯨ ꯍꯧꯖꯤ ꯆꯥ ꯐꯪꯗ꯭ꯔꯦꯕ
ꯐꯪꯗ꯭ꯔꯦ ꯐꯪꯕꯁꯨ ꯑꯗꯨꯒ ꯃꯍꯥꯎ ꯑꯝꯌꯥꯛ ꯁꯥꯟꯅꯔꯦꯗ ꯃꯇꯝꯗꯨꯗꯗꯤꯀꯣ ꯑꯈꯣꯏꯅꯒ ꯅꯣꯕꯥꯞ ꯃꯇꯝꯗꯀꯥꯁꯦ ꯅꯣꯕꯥꯞꯀꯥꯁꯦ ꯈꯣꯏꯗꯤ ꯑꯥ ꯂꯩꯀꯥꯏ ꯂꯩꯀꯥꯏ ꯍꯥꯏꯒꯗ꯭ꯔꯥ ꯑꯩꯈꯣꯏꯗꯤ ꯑꯗꯨꯝ ꯁꯝ ꯁꯝꯅꯔ ꯂꯩꯌꯦꯕꯀꯣ ꯑꯈꯣꯏꯒꯤ ꯂꯩ ꯂꯩꯀꯥꯏꯗꯣ ꯑꯗꯨꯅ ꯌꯨꯝꯊꯪꯅꯕꯁꯤꯡꯗꯣ ꯁꯝꯅꯔ ꯂꯩꯕꯅꯤꯅ ꯑꯩꯈꯣꯏꯗꯤ ꯑꯥ ꯀꯩꯅꯣꯒ ꯅꯤꯡꯊꯝꯊꯥꯕ ꯇꯝꯗ ꯑꯣꯏꯔꯒꯅꯤꯗ ꯀꯩꯅꯣꯁꯦ
ꯅ ꯍꯣꯏ ꯅꯕꯥꯞ ꯀ ꯀꯅꯣꯒ ꯑ ꯅꯣꯕꯥꯕ ꯀ ꯍꯩꯕꯤꯒꯦ ꯅꯠꯇ꯭ꯔꯣ ꯍꯛꯇ ꯃꯦꯠꯂ
ꯃꯥꯅꯦ ꯃꯥꯅꯦ ꯃꯥꯅꯦ ꯍꯥꯏꯕꯤꯌꯨ ꯑꯥ ꯑꯗꯨ ꯑꯗꯨ ꯑꯥ ꯑꯗꯨꯗꯨꯅ ꯀꯩꯅꯣꯒꯤ ꯅꯤꯡꯊꯝꯊꯥꯒꯤ ꯅꯨꯡꯁꯥ ꯌꯥꯏꯕꯁꯦ ꯁꯤꯁꯤꯗ ꯀꯩꯅꯣ ꯇꯧꯗꯣꯏꯅꯦꯕ ꯅꯋꯥꯞꯁꯦ ꯍꯦꯛ ꯍꯦꯛ ꯎꯔꯅꯤꯗꯅ ꯑꯗꯨ ꯂꯩꯀꯥꯏꯗ ꯄ‌ꯦꯔꯤꯁ ꯆꯦ ꯑꯗꯒꯤ ꯃꯌꯥꯝ ꯍꯥꯏꯗꯤ ꯑꯍꯜ ꯂꯃꯟ ꯃꯌꯥꯝꯗꯣ ꯑꯦ ꯑꯗꯒꯤ ꯃꯌꯥꯝ ꯍꯥꯏꯗꯤ ꯂꯣꯏ ꯄꯨꯜꯂꯞ ꯄꯨꯜꯂꯒ ꯑꯗꯨꯝ ꯐꯝꯃꯒ ꯃꯦꯠꯂ ꯆꯥꯗꯣꯏꯅꯦ ꯑꯗꯣ ꯍꯧꯖꯤꯛꯀꯥꯟꯗꯤ ꯑꯗꯨꯒꯤ ꯀꯩꯅꯣꯗꯣ ꯌꯥꯝ ꯇꯧꯗ꯭ꯔꯦ ꯍꯥꯏꯇꯥꯔꯦꯅꯦ ꯌꯥꯝ ꯈꯦꯠꯅꯔꯦꯗ ꯅꯨꯡꯉꯥꯏꯇꯦ ꯍꯧꯖꯤꯛꯁꯦ ꯃꯇꯝꯗꯨꯒꯤ ꯃꯌꯥꯝ ꯌꯦꯡꯉꯤꯦꯕ꯭ꯔꯛꯇ
ꯑꯗꯨꯒ ꯍꯩꯅꯧ ꯍꯩꯅꯧꯒꯤ ꯃꯇꯝꯗ ꯀꯔꯤ ꯍꯩꯅꯣ ꯑꯩꯈꯣꯏꯅ ꯍꯦꯛꯇ ꯄꯨꯜꯂ ꯍꯦꯛꯇ ꯆꯥꯕꯗꯣ ꯍꯩꯅꯧꯅꯦ ꯅꯨꯡꯁꯤꯗꯥꯡꯅꯦ ꯀꯔꯤꯒꯥꯅꯣ ꯃꯦꯠꯂ ꯆꯥꯕꯗꯣ
ꯍꯩꯅꯧꯅꯦ ꯅꯨꯡꯁꯤꯗꯥꯛꯅꯦ ꯑꯗꯩ ꯃꯣꯔꯣꯛ ꯑꯇꯦꯛꯄ ꯑꯃ ꯃꯣꯔ‌ꯣꯇ‌ꯦꯄ ꯍꯥꯏ ꯑ ꯑꯃ ꯀꯩꯅꯣꯗꯣ ꯃꯣꯔꯣꯛ ꯑꯃ ꯑꯁꯪꯕ ꯑꯁꯥꯡꯕꯗꯣ ꯑꯗꯨꯒꯨꯝꯕ ꯌꯥꯝ ꯇꯧꯅꯩ
ꯑꯗꯨꯒ ꯍꯩ ꯍꯩ ꯑꯃꯒꯁꯨ ꯍꯥꯞ ꯀꯨꯝꯗꯤ ꯇꯧꯕꯅꯦꯕ ꯍꯦꯛꯇ ꯀꯥꯎꯈꯔꯦ ꯀꯨꯏꯃꯟꯅ ꯆꯥꯒꯤꯗꯕ
ꯀꯔꯤ ꯀꯔꯤ ꯍꯥꯏꯅꯣ ꯑꯗꯨꯗꯤ ꯑꯩꯈꯣꯏ ꯑꯩꯈꯣꯏꯗꯤ ꯍꯥꯄꯛꯇ‌ꯦꯅ‌ꯦ
ꯍꯩꯅꯧ ꯃꯦꯛꯀꯥꯟꯗ ꯑꯃꯗꯤ ꯍꯥꯞꯄꯗꯤ ꯆꯥꯅꯕ ꯍꯥꯎꯗꯤ ꯍꯥꯎꯕꯅꯦꯕ ꯍꯩꯅꯧ ꯐꯖꯅ ꯁꯤꯡꯖꯤꯠꯇ ꯐꯖꯅ ꯇꯧꯔꯒ ꯃꯣꯔꯠ ꯅꯤꯁꯤꯗꯥꯛꯅꯤ ꯀꯩꯅ‌ꯦ
ꯎꯝ ꯍꯥꯎꯕꯅꯤ
ꯀꯔꯤ ꯍꯩꯅꯣꯗꯤ ꯀꯥꯎꯔꯦ ꯑꯃꯗꯤ ꯍꯥꯞꯇꯤ ꯍꯥꯞꯄꯅꯤ ꯑꯗꯨꯒ ꯅꯨꯣꯕꯥꯞ ꯃꯁꯤꯟ ꯅꯣꯕꯥꯞꯀ ꯀꯩꯅꯣꯒ ꯍꯧꯖꯤꯛ ꯀꯩꯅꯣ ꯍꯩꯕꯤꯒ ꯆꯥꯕꯩꯗꯣ ꯑꯗꯨꯏ ꯃꯇꯝꯗꯤ ꯆꯥꯗ‌ꯦ ꯐꯖꯅ ꯆꯥꯔ‌ꯦ ꯅꯨꯡꯁꯥ ꯑꯃꯨꯛ ꯌꯥꯏꯔꯅꯤ ꯑꯗꯨꯩ ꯑꯃꯨꯛ ꯇꯨꯔꯦꯟꯗ ꯆꯠꯂꯒ ꯑꯃꯨꯛ ꯂꯨꯞꯄꯨꯔꯅꯤ ꯑꯗꯩ ꯍꯜꯂꯛꯑꯅ ꯑꯗꯩ ꯐꯖꯅ ꯑꯃꯨꯛ ꯅꯥꯕ
ꯎꯝ
ꯐꯖꯅ ꯑꯃꯨꯛ ꯀꯨꯟꯁꯤꯅ ꯐꯖꯅ ꯇꯧꯔꯛꯏꯦ ꯑꯗꯨ ꯍꯧꯖꯤꯛꯇꯤ ꯅꯧꯕꯥꯞ ꯆꯥꯒ‌ꯦ ꯍꯥꯏꯔꯖꯨ ꯍꯧꯖꯤꯛꯇꯤ ꯂ‌ꯣꯏꯅ ꯍꯧꯖꯤꯛꯇꯤ ꯑꯃ ꯑ‌ꯣꯏꯒ‌ꯦꯔ ꯑꯃ ꯑꯣꯏꯒ‌ꯦꯔ ꯍꯧꯖꯤꯛꯇꯤ ꯑꯝꯇ ꯍꯤꯡꯒ‌ꯣꯟ ꯍꯥꯏꯖꯨ ꯀ‌ꯦꯝ ꯄꯥꯛꯅ ꯂꯩꯅꯗ꯭ꯔꯦꯗꯅ ꯅꯣꯕꯥꯞꯁꯤꯁꯨꯨ ꯆꯥꯒꯦ ꯍꯥꯏ ꯍꯥꯏ ꯇꯥꯔꯒꯁꯨ